ꯇꯥꯔꯦ ꯇꯥꯔꯦ ꯉꯁꯥꯏꯗꯨ ꯅꯪꯒꯤ ꯉꯁꯥꯏ ꯂꯣꯏꯍꯧꯗꯕꯗꯨ ꯃꯣꯏꯅ ꯇꯥꯔꯦ ꯇꯥꯔꯦ ꯇꯕ꯭ꯔꯣ
ꯇꯥꯔꯕꯨ ꯇꯥꯔꯕꯨꯨ ꯇꯥꯔꯕꯨ
ꯇꯥꯏꯌꯦ ꯇꯥꯏꯌꯦ ꯇꯥꯏꯌꯦ
ꯀꯔꯤ ꯇꯧꯔꯦ ꯍꯥꯏꯕꯅꯣ ꯅꯨꯄꯤꯠ ꯅꯪꯁꯦ ꯀꯩꯅꯣ ꯊꯝꯃꯤꯕ꯭ꯔꯣ ꯀꯩꯅꯣ ꯁꯝꯕ꯭ꯔꯣ ꯑꯁ ꯌꯥꯔꯔꯣꯏ ꯑꯗꯨꯗꯤ ꯀꯩꯗꯧꯕꯅꯣ ꯅꯪꯅ ꯁꯝꯕ ꯃꯤ ꯁꯣꯏꯔꯝꯗꯥꯏ ꯌꯥꯔꯔꯣꯏꯄ ꯇꯥꯔꯦ ꯇꯔꯦ ꯃꯥꯡꯉꯦ ꯑꯩ ꯃꯥꯡꯉꯦ ꯃꯥꯡꯉꯦ ꯇꯔꯕꯨ
ꯇꯥꯏꯌꯦ ꯇꯥꯏꯌꯦ
ꯑꯣ ꯑꯁ ꯌꯦꯒ ꯑꯃꯨꯛ ꯀꯩꯅꯣ ꯁꯝꯖꯤꯜ ꯂꯩꯃꯤꯅꯤ ꯃꯤ ꯑꯉꯥꯡꯔꯤꯗꯣꯏ ꯃꯌꯥꯝꯁꯤꯅ ꯕ꯭ꯂꯨꯠ ꯑꯃꯨꯛꯝꯂꯝꯂꯗ ꯑꯩꯅ ꯉꯥꯏꯗꯤ ꯀꯣꯏꯂꯥꯎ ꯂꯥꯎꯔꯒ ꯇꯥꯗꯦ ꯇꯥꯗꯦ ꯑꯗꯨ ꯂꯥꯎꯔꯒ ꯃꯥꯅ
ꯑꯗꯨꯅꯦ ꯑꯩꯗꯤ ꯀꯟꯅ ꯇꯥ ꯂꯩꯔꯝꯃꯦ ꯑꯗꯨꯏꯗꯤ ꯅꯪꯅ ꯀꯔꯤ ꯇꯥꯕ ꯇꯥꯕ ꯉꯁꯤꯗꯤ ꯌꯥꯝ ꯁꯦꯡꯉ ꯉꯁꯥꯏꯗꯤ ꯑꯍꯥꯟꯕꯒꯤꯗꯨꯗꯤ ꯅꯪꯒꯤ ꯂꯣꯏꯍꯧꯗꯕꯗꯨꯒꯤ ꯑꯅꯤꯗꯨ ꯌꯥꯟꯁꯤꯟꯅꯕꯒꯤ ꯑꯣꯏꯗꯣꯏꯅꯦꯕ ꯑꯗꯨꯗꯤ ꯌꯥꯝ ꯁꯦꯡꯅ ꯇꯥꯏ ꯀꯩꯁꯨꯝ ꯇꯧꯗꯦ
ꯍꯣ ꯑꯗꯨꯅꯦ ꯇꯧ ꯂꯩꯔꯝꯃꯦ ꯀꯩꯅꯣ ꯑꯗꯨꯒ ꯑꯩ ꯀꯩꯗꯧꯕ ꯑꯣꯏꯅ ꯇꯥꯗ꯭ꯔꯤꯁꯤꯕꯣ ꯇꯥꯐꯝꯗꯤ ꯊꯣꯛꯑꯏꯅ ꯈꯟ ꯌꯥꯕ ꯈꯜꯂ ꯀꯥꯟꯗ ꯕ꯭ꯂꯨꯇꯨꯠ ꯁꯝ ꯂꯩꯔꯝꯃꯦ ꯑꯉꯥꯡ ꯑꯊ ꯃꯌꯥꯝꯁꯤꯅ ꯑꯗꯨꯅꯤ
ꯑꯁꯤꯗꯤ ꯃꯤ ꯀꯌꯥꯃꯨꯛ ꯂꯥꯛꯀꯦ ꯌꯦꯡꯕ꯫
ꯍꯧꯖꯤꯛꯀꯥꯟꯁꯦ ꯃꯥꯒꯤꯁꯦ ꯑꯗꯨꯝ ꯎꯝ ꯇꯔꯨꯛ ꯇꯔꯦꯠ ꯅꯤꯄꯥꯜ ꯁꯤꯒꯤ ꯆꯥꯡ ꯇꯔꯦꯠ ꯅꯤꯄꯥꯜ ꯍꯥꯏꯇꯥꯔꯦꯀꯣ ꯑꯗꯨꯝ ꯇꯔꯦꯠ ꯁ꯭ꯋꯥꯏꯒꯤ ꯆꯥꯡ ꯑꯗꯨꯝ ꯑꯣꯏꯌꯦ ꯅꯣꯡꯃꯗ ꯍꯧꯖꯤꯛꯀꯥꯟꯁꯤꯅ ꯑꯗꯨꯃꯥꯏꯅ ꯑꯣꯏꯌꯦ꯫
ꯑꯣ ꯐꯔꯦꯅꯦꯗꯤ ꯑꯗꯩ ꯉꯥꯏꯁꯥꯏ ꯑꯩꯒꯤ ꯍꯥꯞꯈꯤꯕꯗꯣ ꯑꯗꯨꯗꯨꯒ ꯃꯣꯏꯅ ꯐꯖꯅ ꯍꯥꯞꯄꯤꯔꯛ ꯇꯥꯔꯒꯗꯤ ꯑꯗꯨꯝ ꯁꯥꯟꯅꯕꯒꯤꯗꯤ ꯌꯥꯔꯅꯦꯕ ꯍꯥꯏꯗꯤ ꯑꯩꯈꯣꯏ ꯏꯅꯥꯎꯄꯥꯒꯤ ꯁꯨꯃꯥꯏꯅꯁꯨ ꯑꯃꯒ ꯍꯥꯞꯈꯤꯕꯅꯦꯕ ꯅꯝꯕꯔ ꯑꯅꯤꯅꯗꯤ ꯄꯨꯊꯣꯛ ꯇꯧꯁꯤꯟ ꯇꯧꯕꯗꯣ ꯑꯗꯨꯃꯥꯏꯅꯗꯤ ꯇꯧꯕ ꯌꯥꯔꯅꯤ꯫
ꯑꯣ ꯍꯣꯏ ꯑꯗꯨꯏꯕꯨꯗꯤ ꯐꯔꯦ ꯑꯩꯒꯤꯗꯤ ꯑꯃ ꯍꯥꯞꯄꯅꯤ ꯑꯗꯨꯗꯣ ꯀꯩꯅꯣ ꯇꯧꯕ ꯌꯥꯗ꯭ꯔꯦ ꯄ꯭ꯔꯣꯐꯥꯏꯜꯗꯣ ꯀꯝꯄ꯭ꯂꯤꯠ ꯀꯝꯄ꯭ꯂꯤꯠ ꯇꯧꯕꯗꯤ ꯀꯝꯄ꯭ꯂꯤꯠ ꯇꯧꯔꯦꯗꯤ ꯍꯥꯏꯕ ꯑꯗꯨꯒꯅꯦ ꯑꯥ ꯀꯩꯅꯣ ꯇꯧ ꯌꯥꯗꯕꯗꯣ ꯑꯥ ꯇꯥꯛꯁ ꯐꯪꯅꯕꯒꯤ ꯀ꯭ꯂꯤꯛ ꯇꯧꯕ꯫ ꯍꯥꯏ ꯀꯥꯟꯗꯅ ꯑꯝꯇ ꯆꯠꯇꯕꯤꯗꯣ꯫
ꯑꯗꯨꯗꯤ ꯑꯗꯨꯗꯤ ꯅꯪꯅ ꯊꯥꯈ꯭ꯔꯒ ꯃꯣꯏꯅ ꯊꯥꯔꯛꯀꯗꯕꯅꯦ꯫ ꯑꯩꯩ ꯁꯦꯝꯍꯜꯂꯛꯀꯦ꯫ ꯀꯗꯕꯅꯦ ꯑꯗꯨꯝ ꯍꯧꯖꯤꯛꯀꯤꯗꯨꯗꯡ ꯂꯣꯏꯁꯤꯜꯂꯛꯑꯣ ꯑꯗꯨꯝ ꯃꯣꯏꯅ ꯊꯥꯕꯤꯔꯛꯀꯦ ꯍꯥꯏꯕꯅꯦꯕ꯫
ꯍꯣ ꯑꯗꯨ ꯑꯩꯅꯁꯨ ꯍꯪꯉꯕꯅꯦ ꯑꯩꯁꯨꯦ ꯁꯤꯗꯒꯤ ꯁꯨꯃꯥꯏꯅ ꯇꯧꯋꯦ ꯈꯣꯠꯂꯦ ꯑꯗꯨꯒ ꯑꯩꯒꯤꯗꯨ ꯀꯩꯅꯣꯁꯨ ꯊꯣꯛꯑꯦꯕꯀꯣ꯫ ꯃꯣꯏꯅ ꯅꯝꯕꯔ ꯈꯔ꯫ ꯊꯣꯛꯑꯒꯅꯦ ꯑꯦꯔꯔ ꯀꯣꯔꯣꯠ ꯍꯥꯏꯔꯒ ꯑꯗꯨꯃꯥꯏꯅ ꯊꯣꯛꯑꯦꯕꯀꯣ ꯑꯗꯨꯁꯨ ꯑꯩꯅ ꯊꯥꯈꯤꯕꯅꯦꯕ ꯑꯗꯣ ꯑꯗꯨꯃꯥꯏꯅ ꯍꯪꯕꯅꯦ ꯑꯗꯣ ꯃꯥ ꯍꯥꯏꯔꯛꯄꯗꯗꯤ ꯃꯌꯥꯝ ꯂꯣꯏꯅ ꯌꯥꯅꯔꯦ ꯅꯪꯒꯤ ꯃꯇꯨꯡꯗ ꯇꯧꯕꯁꯨ ꯅꯪꯒꯤꯁꯤꯅ ꯀꯃꯥꯏꯅ ꯇꯧꯕ ꯌꯥꯗ꯭ꯔꯕꯅꯣꯁꯨ ꯈꯪꯗ꯭ꯔꯦ ꯑꯗꯣ ꯑꯗꯨꯝ ꯂꯣꯛ ꯑ ꯇꯧꯔ ꯁꯅꯔꯒ ꯌꯦꯡꯗꯤ ꯌꯦꯡꯉꯣ ꯑꯣ ꯌꯥꯗ꯭ꯔꯒꯗꯤ ꯑꯩꯁꯨ ꯎꯄꯥꯏꯗꯤ ꯂꯩꯇ꯭ꯔꯦ ꯍꯥꯏꯗꯤ ꯁꯦꯝꯕ ꯌꯥꯕ ꯃꯑꯣꯡꯗꯗꯤ ꯑꯗꯨꯃꯥꯏꯅꯗꯤ ꯁꯦꯝꯃ ꯅꯗꯤ ꯍꯥꯏꯈ꯭ꯔꯕꯅꯦ ꯃꯌꯥꯝꯁꯤ ꯂꯣꯏꯅ ꯌꯥꯅꯔꯒ ꯏꯊꯟꯇ ꯌꯥꯗꯕꯅꯤꯅ ꯀꯩꯅꯣ ꯇꯧꯗ꯭ꯔꯦꯅ ꯑꯗꯨꯃꯥꯏꯅ ꯍꯥꯏꯔꯛꯑꯦ ꯑꯗꯣ ꯈꯪꯗꯦ ꯌꯦꯡꯉꯒꯦ ꯍꯣꯏ ꯑꯗꯣ ꯅꯣꯏꯒꯤꯗꯣ ꯌꯥꯔꯀꯥꯟꯗꯅꯦ ꯌꯥꯔꯦ ꯈꯣꯠꯂꯦꯅ ꯑꯝꯇ ꯍꯥꯏꯕꯤꯔꯛꯑꯣꯅꯦ ꯑꯗꯨꯗꯤ ꯑꯩꯒꯤꯁꯨ ꯑꯃꯨꯛ ꯌꯦꯡꯕ ꯌꯥꯏꯗꯅꯀꯣ ꯌꯥꯏ ꯌꯥꯗꯦꯗꯣ ꯃꯣꯔꯣꯟ ꯈꯪꯅꯕ
ꯑꯗꯣ ꯃꯥꯅꯅꯦ ꯍꯥꯏꯕꯗꯤ ꯉꯁꯥꯏ ꯑꯌꯨꯛꯇꯣ ꯊꯥꯔꯛꯑꯦ ꯅꯪꯒꯤ ꯍꯥꯞꯀꯗꯕ ꯃꯈꯩꯗ ꯂꯣꯏꯅ ꯍꯥꯞꯄꯛꯑꯣ ꯃꯤꯡꯒ ꯑꯗꯒꯤ ꯐꯣꯟ ꯅꯝꯕꯔꯗꯨꯒ ꯍꯥꯞꯄꯛꯑꯣ ꯑꯗꯨꯗꯨꯒ ꯃꯥ ꯂꯤꯁ ꯁꯦꯝꯃꯒ ꯊꯥꯈ꯭ꯔꯒꯦ ꯊꯥꯈ꯭ꯔꯒꯦ ꯍꯥꯏꯁꯦ ꯉꯁꯤ ꯊꯥ ꯇꯥꯔꯗꯤ ꯌꯦꯡꯅꯤꯡꯕꯗꯤ ꯌꯥꯗꯣꯏꯅꯦꯕꯀꯣ ꯑꯗꯣ ꯃꯁꯤꯃꯛꯇꯤ ꯊꯥꯗꯕ ꯑꯩꯅ ꯍꯌꯦꯡꯒꯨꯝꯕ ꯌꯦꯡꯉꯒꯦ ꯑꯗꯨꯒ ꯌꯥꯔꯦ ꯑꯗꯨꯝ ꯍꯥꯏꯔꯛꯀꯦ ꯑꯗꯨꯒꯥ ꯌꯦꯉꯁꯦ
ꯍꯣꯏ ꯑꯩꯒꯤꯗꯨꯗꯤꯅꯦ ꯅꯍꯥꯟ ꯁ꯭ꯋꯥꯏꯗꯒꯤ ꯅꯍꯥꯟ ꯑꯣꯏꯔꯝꯗꯧ ꯃꯥꯜꯂꯦꯕꯀꯣ ꯅꯍꯥꯟꯒꯨꯝꯕꯗꯩ ꯊꯥꯈ꯭ꯔꯕꯅꯦꯕ ꯑꯗꯨꯒ ꯊꯥꯈꯤꯕꯁꯤꯅ ꯑꯗꯨꯝ ꯄ꯭ꯔꯣꯐꯥꯏꯜꯁꯦ ꯀꯝꯄ꯭ꯂꯤꯠꯇꯤ ꯀꯝꯄ꯭ꯂꯤꯠ ꯍꯥꯏꯔꯒ ꯀꯝꯄ꯭ꯂꯤꯠ ꯍꯥꯏꯕꯒꯤ ꯂꯥꯁꯀꯤ ꯁꯝꯃꯤꯠ ꯇꯧꯒꯗꯕꯗꯣ ꯍꯥꯏꯕꯗꯤ ꯁꯝꯃꯤꯠ ꯇꯧ ꯍꯥꯏꯕꯗꯣ ꯀꯝꯄ꯭ꯂꯤꯠ ꯇꯧꯔꯑꯦ ꯍꯥꯏꯕꯒꯤ ꯂꯣꯏꯅ ꯃꯦꯟꯕ ꯂꯣꯏꯔꯒ ꯀꯝꯄ꯭ꯂꯤꯠ ꯇꯧꯔꯦ ꯍꯥꯏꯕꯒꯤ ꯁꯝꯃꯤꯠ ꯇꯧꯈ꯭ꯔꯣ ꯍꯥꯏꯕꯁꯦ ꯁꯤ ꯁꯝꯃꯤꯠꯁꯤꯅꯦꯕ ꯌꯥꯔꯝꯗꯔꯤꯁꯤꯅ ꯑꯍꯥꯟꯕꯁꯤꯅ ꯅꯨꯃꯤꯠ ꯅꯤꯅꯤꯒꯨꯝꯕ ꯃꯥꯁꯨ ꯑꯗꯨꯝ ꯑꯃꯨꯛ ꯍꯥꯏꯗꯤ ꯑꯩꯅ ꯑꯃꯨꯛ ꯑꯌꯨꯛꯇ ꯍꯪꯉꯝꯃꯅꯤ ꯃꯥꯅ ꯑꯃꯨꯛ ꯈꯨꯝꯃꯛꯇꯕꯅꯤ ꯑꯩꯅꯗ ꯑꯃꯨꯛ ꯆꯠꯊꯣꯛꯑꯅꯤ ꯑꯩꯅ ꯑꯥꯗ ꯂꯩꯉꯥꯟꯅ ꯃꯥꯅ ꯑꯃꯨꯛ ꯍꯥꯏꯔꯛꯑꯅꯤ ꯑꯗꯩ ꯅꯨꯡꯗꯥꯡ ꯍꯥꯏꯔꯛꯀꯦ ꯑꯃꯨꯛ ꯍꯥꯏꯔꯅꯤ ꯑꯗꯩ ꯑꯃꯨꯛ ꯅꯨꯡꯗꯥꯡꯛ ꯁꯨꯃꯥꯏꯅ ꯁꯨꯝ ꯇꯧꯅꯕꯅꯤꯅ ꯍꯥꯏꯗꯤ ꯉꯥꯏꯍꯥꯛꯇꯪꯗ ꯂꯣꯏꯅ ꯐꯥꯎꯅꯕꯗꯨ ꯅꯠꯇꯕꯅꯤꯅꯅꯦ ꯅꯨꯃꯤꯠ ꯅꯨꯡꯅꯤꯒꯨꯝꯕ ꯆꯪꯒꯤꯕ ꯑꯩꯒꯤ ꯍꯧꯖꯤꯛꯀꯤꯗꯣ ꯆꯪꯒꯤꯈꯤꯕ ꯍꯥꯏꯕꯗꯤ ꯑꯩꯅ ꯍꯧꯖꯤꯛ ꯍꯥꯏꯕꯗꯣ ꯂꯣꯏꯅ ꯃꯦꯟꯕ ꯂꯣꯏꯔꯒ ꯑꯗꯨꯒ ꯂꯥꯁꯀꯤ ꯁꯝꯃꯤꯠ ꯇꯧꯐꯝꯁꯦ ꯁꯤꯗ ꯁꯥꯎ ꯑꯥꯎꯊ ꯆꯠꯇꯕ ꯍꯥꯏꯇꯥꯔꯦ ꯑꯗꯣ ꯑꯗꯨꯃꯥꯏꯅ ꯇꯧꯕꯗꯒꯤ ꯉꯔꯥꯡꯁꯦ ꯑꯃꯨꯛ ꯁꯦꯝꯍꯜꯂꯦ ꯃꯥꯅ ꯃꯥꯅ ꯁꯦꯝꯃꯛꯀꯥꯟꯁꯤꯗꯅ ꯄ꯭ꯔꯣꯐꯥꯏꯜ ꯀꯝꯄ꯭ꯂꯤꯠ ꯑꯣꯏꯔꯦꯗꯤ ꯍꯥꯏꯔꯕꯀꯣ ꯑꯗꯨꯒ ꯅꯝꯕꯁꯤꯅ ꯑꯝꯇ ꯆꯠꯇꯕ ꯑꯩꯈꯣꯏꯒꯤ ꯑꯩꯈꯣꯏꯅ ꯐꯣꯟ ꯇꯧꯕ ꯌꯥꯗꯀꯥꯟꯗ ꯈꯤꯇꯪ ꯁꯪꯉꯒ ꯂꯩꯔꯝꯕꯗꯣ ꯅꯝꯈꯤ ꯀꯥꯟꯗ ꯃꯨꯁꯂꯞꯇꯤ ꯇꯧꯔꯒ ꯀꯩꯝꯇꯁꯨ ꯆꯠꯇꯕꯗꯣ ꯔꯤꯡꯒꯤꯡꯁꯨ ꯍꯥꯏꯗꯕ ꯖꯣꯏꯤꯡꯅꯤꯡꯡꯁꯨ ꯍꯥꯏꯗꯕ ꯑꯗꯨꯃꯥꯏꯅ ꯇꯧꯕꯩ ꯇꯥꯏꯞꯇ ꯑꯗꯨꯝ ꯇꯧ ꯂꯩꯕꯅꯦꯕ ꯑꯗꯨꯒꯤ ꯑꯗꯨꯃꯥꯏꯅꯗꯤ ꯍꯥꯏꯒꯤꯈꯤꯕꯅꯦ ꯑꯗꯣ ꯑꯩꯈꯣꯏ ꯌꯦꯡꯉꯁꯦ ꯌꯥꯏ ꯌꯥꯗꯦ ꯑꯗꯣ ꯌꯥꯗ꯭ꯔꯒꯅ ꯌꯥꯗ꯭ꯔꯦ ꯑꯗꯨ ꯀꯔꯤ ꯎꯄꯥꯏ ꯂꯩ ꯅꯠꯇ꯭ꯔꯥ
ꯍꯣꯏ ꯑꯗꯨꯝ ꯍꯥꯏꯔꯛꯀꯦ ꯑꯩꯁꯨ ꯌꯦꯡꯉꯒ ꯌꯥꯔꯑꯗꯤꯦꯕꯀꯣ ꯑꯁ ꯉꯁꯤꯗꯤꯀꯣ ꯆꯥꯛ ꯄꯨꯡ ꯕꯥꯔꯣ ꯁ꯭ꯋꯥꯏꯗ ꯆꯥꯔꯦ ꯕꯥꯔꯣ ꯆꯥꯔꯦ ꯉꯔꯥꯡ ꯅꯍꯥꯟ ꯇꯧꯔꯨ ꯃꯌꯥꯝꯗꯨꯒꯤ ꯑꯩ ꯄꯨꯡ ꯑꯃ ꯇꯨꯝꯕꯅ ꯃꯔꯤ ꯃꯈꯥꯏꯗꯅꯦ ꯑꯃꯤ ꯀꯛꯊꯣꯛꯂꯛꯏꯁꯦ ꯇꯨꯝꯃꯁꯨ ꯀꯥꯏ ꯇꯨꯝꯃꯤ ꯈꯪꯕ꯭ꯔꯥ ꯑꯍꯥꯟꯕꯗ ꯁꯥꯃꯟꯕꯒꯤ ꯑꯩꯈꯣꯏꯒꯤ ꯌꯨꯝꯗꯥꯏ ꯀꯥꯒꯤꯗꯨꯗ ꯐꯤ ꯊꯥꯏꯔ ꯇꯨꯝꯃꯦ ꯐꯤ ꯊꯥꯔ ꯇꯨꯝꯃꯝꯃꯦ ꯑꯗꯒꯤꯗꯤ ꯏꯪꯈꯠꯂꯛꯀ ꯇꯧꯕꯀꯣ ꯑꯗꯒꯤꯗꯤ ꯑꯩꯈꯣꯏ ꯃꯥꯒꯤ ꯐꯃꯨꯡꯗꯨꯅ ꯑꯩꯈꯣꯏ ꯃꯥꯍꯣꯏ ꯇꯨꯝꯕꯒꯤ ꯑꯃꯨꯛ ꯑꯩꯈꯣꯏꯕ ꯃꯕꯥꯥꯏꯅ ꯇꯨꯝꯕꯒꯤ ꯑꯃꯨꯛ ꯑꯩꯗꯨ ꯈꯔ ꯇꯥꯔꯦ ꯑꯩꯈꯣꯏ ꯕꯥꯒꯤ ꯐꯃꯨꯡꯗꯨꯅ ꯐꯩꯖꯨꯞ ꯑꯍꯨꯝ ꯃꯔꯤꯗꯨ ꯇꯧꯔꯒ ꯃꯣꯏ ꯈꯥꯡꯅ ꯇꯨꯝꯃꯦ ꯑꯗꯨꯒ ꯑꯃꯨꯛ ꯑꯩꯈꯣꯏ ꯕꯥ ꯑꯃꯨꯛ ꯂꯥꯛꯏꯦꯅꯦ ꯑꯩꯈꯣꯏ ꯕꯥ ꯍꯥꯏꯗꯤ ꯃꯇꯦꯛ ꯃꯇꯦꯛ ꯇꯨꯝꯕꯒꯤ ꯑꯩꯈꯣꯏ ꯕꯥ ꯑꯃꯨꯛ ꯂꯥꯛꯑꯦ ꯑꯩꯈꯣꯏ ꯕꯥ ꯂꯥꯛꯄꯗꯒꯤ ꯑꯃꯨꯛ ꯃꯥꯁꯨ ꯊꯕꯛ ꯆꯠꯗꯧꯕꯒꯤ ꯋꯥꯔꯨꯕꯅꯤꯅ ꯑꯃꯨꯛ ꯑꯩꯈꯣꯏ ꯃꯒꯤ ꯐꯃꯨꯡꯗ ꯑꯃꯨꯛ ꯍꯣꯡꯖꯤꯜꯂꯦ ꯐꯃꯨꯡ ꯑꯍꯨꯝꯅꯦ ꯉꯁꯤꯒꯤ ꯍꯣꯡ ꯍꯣꯡ ꯇꯨꯝꯃꯤꯁꯦ ꯍꯥꯏꯗꯤ ꯄꯨꯂꯞ ꯃꯄꯨꯡ ꯐꯥꯅ ꯇꯨꯝꯈꯗꯤ ꯐꯕ ꯅꯠꯇ꯭ꯔꯅ ꯃꯆꯤꯟ ꯃꯆꯤꯟ ꯃꯆꯦꯠ ꯍꯧꯒꯠꯂꯒꯄ ꯇꯨꯝꯈꯤꯕꯒꯤ ꯑꯗꯨꯝ ꯄꯨꯡ ꯑꯃꯋꯥꯗꯩ ꯃꯤꯀꯠ ꯊꯣꯛꯂꯛꯀꯥꯟꯗ ꯃꯔꯤ ꯃꯈꯥꯏ ꯑꯩꯈꯣꯏ ꯃꯥꯏꯐꯝ ꯇꯨꯝꯕꯗꯗꯤ ꯑꯗꯨꯝ ꯄꯨꯡ ꯑꯅꯤ ꯑꯗꯨꯋꯥꯏ ꯇꯨꯝꯉꯦ ꯃꯔꯤ ꯃꯈꯥꯏ ꯁ꯭ꯋꯥꯏꯗ ꯃꯤꯀꯞ ꯊꯣꯛꯂꯛꯑꯦꯕ
ꯍꯣꯏ ꯑꯗꯨꯕꯨꯗꯤ ꯍꯥꯏꯗꯤ ꯇꯝꯕ ꯑꯗꯨꯁꯨ ꯃꯑꯣꯡꯁꯥꯅ ꯇꯨꯝꯗ꯭ꯔꯕꯅꯤꯅ ꯃꯦꯀꯞꯇꯨꯁꯨ ꯉꯥꯏꯇꯅ ꯊꯣꯛꯑꯦꯗꯅ ꯑꯗꯒꯤ ꯑꯃꯨꯛ ꯇꯥꯟ ꯀꯥꯏꯅ ꯊꯣꯛꯄ ꯃꯦꯀꯞꯁꯦ ꯇꯨꯝꯁꯤꯟꯕꯁꯨ ꯑꯃꯨꯛ ꯐꯔꯛ ꯇꯥꯕ ꯑꯃꯨꯛ ꯌꯥꯗꯕ ꯑꯗꯒꯤ ꯍꯧꯒꯠꯄꯁꯨ ꯉꯟꯟꯒꯨꯝ ꯇꯧꯕ ꯑꯗꯨꯃꯥꯏꯅ ꯇꯧꯔꯒ ꯐꯔ ꯍꯛꯇ ꯇꯥꯕꯅꯦꯕ ꯑꯗꯨꯃꯥꯏꯅ ꯇꯧꯕꯁꯨ ꯑꯣꯏꯔꯝꯕꯁꯨ ꯌꯥꯏꯑ ꯅꯪ ꯑꯇꯏꯗꯣ
ꯍꯣꯏ ꯑꯗꯨꯃꯥꯏꯅ ꯑꯣꯏꯗꯣꯏꯅꯦ ꯍꯥꯏꯕꯗꯤ ꯑꯁ ꯈꯪꯁꯤꯗ ꯉꯁꯤꯗꯣ ꯄꯨꯔꯥ ꯗꯝ ꯂꯣꯏꯕꯩ ꯇꯥꯏꯞ ꯇꯧꯔꯒꯅꯦ ꯋꯥꯁꯨ ꯋꯥꯔꯒꯗꯤ ꯉ ꯉꯁꯥꯏꯁꯨ ꯑꯗꯨꯝ ꯉꯟꯇꯥ ꯑꯣꯜꯂꯦꯕ ꯑꯩꯗꯤ ꯃꯔꯤ ꯃꯈꯥꯏ ꯁ꯭ꯋꯥꯏꯗ ꯊꯕꯛ ꯋꯥꯔꯨꯕꯅ ꯍꯦꯟꯅ ꯑꯩꯗꯤ ꯉꯟꯅ ꯍꯧꯒꯠꯄꯤ ꯇꯧꯕꯗ ꯑꯗꯨꯃꯥꯏꯅ ꯇꯧꯋꯦꯕ ꯅꯨꯡꯉꯥꯏ ꯇꯧꯈ꯭ꯔꯒꯅ ꯑꯗꯨꯝ ꯅꯨꯡꯉꯥꯏꯅ ꯑꯊꯦꯡꯅ ꯍꯧꯒꯠꯂꯁꯨ ꯉꯝꯕꯤ ꯑꯗꯨꯃꯥꯏꯅ ꯇꯧꯋꯦ ꯑꯗꯨꯝ ꯊꯕꯛ ꯈꯔ ꯋꯥ ꯅꯨꯃꯤꯠꯁꯦ ꯇꯨꯝꯁꯤꯟꯕ ꯌꯥꯗꯕꯒꯨꯝꯕ ꯑꯗꯗꯒꯤ ꯉꯟꯅ ꯍꯧꯒꯠꯄꯒꯨꯝꯕ ꯑꯗꯨꯝ ꯇꯧꯗꯣꯏꯅꯦꯕ ꯉꯟꯅ ꯍꯧꯔꯤꯁꯤꯁꯨ ꯑ ꯑꯇꯩ ꯅꯠꯇꯦꯕ ꯑꯩꯈꯣꯏꯁꯦ ꯑꯉꯥꯡꯈꯩꯗꯣ ꯃꯣꯏ ꯃꯍꯔꯤ ꯃꯈꯥꯏꯁꯤꯗ ꯕꯣꯔꯗꯤꯡ ꯂꯩꯕꯗꯣ ꯑꯗꯨꯝ ꯑꯗꯨꯋꯥꯏꯗ ꯍꯧꯒꯠꯂꯒ ꯕ꯭ꯔꯁ ꯅꯨꯡ ꯇꯧꯕꯒꯤ ꯂꯥꯡꯕ ꯈꯣꯠꯄ ꯇꯧꯔꯛꯄ ꯑꯗꯨꯝ ꯃꯤꯀꯞ ꯊꯣꯛꯂꯛꯑꯅꯤ ꯑꯗꯨꯝ ꯍꯧꯒꯠꯂꯛꯅꯤ ꯑꯗꯨꯝ
ꯑꯗꯨꯒꯤꯗꯣ ꯃꯣꯏꯒꯤꯗꯣ ꯑꯉꯥꯡ ꯀꯌꯥꯃꯨꯛ ꯂꯩꯒꯦ ꯍꯧꯖꯤꯛ ꯍꯧꯖꯤꯛꯁꯤꯕꯣ
ꯑꯉꯥꯡꯗꯨ ꯅꯤꯐꯨꯒ ꯀꯌꯥ ꯑꯗꯨꯃꯥꯏꯅ ꯂꯩ ꯍꯥꯏꯕꯅꯦ ꯑꯗꯣ ꯍꯣꯡꯗꯤ ꯍꯣꯡꯗꯣꯛꯑꯗꯤꯅꯤ ꯍꯥꯏꯕꯅꯤ ꯑꯗꯣ ꯃꯣꯏ ꯑꯁꯤꯒꯤ ꯁ꯭ꯀꯨꯜꯒꯤ ꯀꯩꯀꯩ ꯍꯧꯈ꯭ꯔꯕꯅꯤꯅ ꯑ ꯁꯣ ꯅꯥꯀꯟꯗ ꯍꯣꯡꯗꯣꯛꯈꯤꯗꯧ ꯃꯥꯜꯂꯦ ꯍꯥꯏꯗꯤ ꯌꯨꯝꯂꯛꯇ ꯊꯝꯕꯗꯣ ꯍꯥꯏꯗꯤ ꯑꯍꯤꯡꯁꯨ ꯉꯥꯏꯔꯤ ꯃꯣꯏꯗꯤ ꯂꯥꯏꯔꯤꯛ ꯄꯥꯔꯨꯔꯅꯤ ꯑꯗꯨꯒ ꯍꯜꯂꯛꯑꯒ ꯃꯤ ꯇꯨꯝꯗꯕ ꯅꯨꯡꯉꯥꯏꯕ ꯈꯣꯠꯄ ꯇꯧꯕ ꯀꯥꯟꯗ ꯄꯨꯡ ꯇꯔꯥ ꯇꯔꯥꯉ ꯁ꯭ꯋꯥꯏꯗ ꯑꯃꯨꯛ ꯀꯟꯅ ꯂꯥꯡꯈꯠꯂꯛꯇꯣꯏꯅꯦꯕ ꯑꯗꯨꯗꯨꯅ ꯑꯗꯨꯝ ꯐꯤꯔꯛ ꯇꯥꯕꯗꯣ ꯃꯣꯏꯁꯨ ꯈꯪꯉꯤꯅꯦ ꯑꯗꯨ ꯑꯣꯏ ꯇꯥꯔꯁꯨ ꯍꯥꯏꯗꯤ ꯕꯣꯔꯗꯤꯡ ꯂꯩꯕ ꯍꯥꯏꯕꯁꯨ ꯉꯃꯛꯇꯕꯕꯨ ꯍꯣꯏ ꯄꯨꯡ ꯅꯤꯄꯥꯟꯗ ꯇꯨꯃꯤꯟ ꯂꯩꯌꯣ ꯑꯗꯩ ꯑꯉꯥꯡ ꯃꯌꯥꯝ ꯂꯩꯕ ꯇꯨꯃꯤꯟ ꯂꯩꯌꯣ ꯍꯥꯏꯕꯗꯤ ꯌꯥꯗꯦꯗꯅ ꯑꯗꯨꯝ ꯑꯃꯨꯛꯇꯤ ꯂꯥꯎꯗꯤ ꯂꯥꯎꯔꯤꯅꯦ ꯑꯗꯨꯑꯣꯏꯁꯨ ꯅꯨꯡꯇꯤꯒꯤ ꯑꯉꯥꯡ ꯍꯥꯏꯔꯤꯅ ꯉꯥꯡꯅꯕ ꯑꯗꯨꯝ ꯍꯥꯏꯗꯤ ꯃꯣꯏ ꯏꯟꯈꯠꯂꯛꯄꯒꯤ ꯑꯃ ꯀꯩꯅꯣ ꯇꯧꯕꯅꯤꯅ ꯍꯥꯏ ꯈꯜꯂꯒ ꯑꯗꯨꯝ ꯕ꯭ꯔꯁ ꯇꯧꯕꯁꯤꯃꯛꯇꯪ ꯑꯣꯏꯔꯗꯤ ꯃꯣꯏ ꯇ ꯅꯤꯄꯥꯟ ꯇꯧꯕꯅꯤꯅ ꯋꯥꯔꯤꯁꯤꯅ ꯊꯣꯛꯈꯤꯕꯁꯤꯅ ꯊꯣꯛꯈꯤꯕꯁꯤꯅ ꯑꯗꯨꯝ ꯅꯣꯛꯇꯅ ꯈꯦꯗꯅ ꯇꯧꯕꯅꯤꯅ ꯑꯗꯨꯝ ꯂꯥꯡꯕꯗꯣ ꯑꯩꯈꯣꯏꯗꯤ ꯍꯦꯛ ꯑꯩꯒꯤ ꯍꯦꯛ ꯅꯥꯀꯟꯗ ꯉꯥꯡꯅꯕ ꯆꯞ ꯃꯥꯟꯅꯔꯦꯅꯀꯣ ꯑꯗꯨꯗꯨꯒꯤꯅꯤꯗ
ꯍꯣ ꯑꯗꯨꯅꯦ ꯅꯍꯥꯟ ꯅꯪꯒꯤ ꯀꯩꯅꯣꯒꯤ ꯅꯄꯣꯛ ꯅꯨꯃꯤꯠꯀꯤ ꯌꯦꯟꯁꯥꯡ ꯊꯣꯡꯉꯝꯕꯩ ꯉꯍꯥꯛꯇꯪ ꯐꯝꯕꯗꯣ ꯑꯗꯨꯗ ꯌꯥꯝ ꯅꯛꯅ ꯇꯥꯕꯗꯣ ꯃꯣꯏꯅ ꯂꯥꯏꯔꯤꯛꯀꯨꯝꯕ ꯇꯥꯛꯄꯗꯣ ꯑꯗꯨꯅꯦ ꯑꯩꯅ ꯈꯜꯂꯤꯁꯦ ꯍꯥꯏꯗꯤ ꯂꯥꯏꯔꯤꯛ ꯇꯥꯛꯄꯒꯤ ꯁꯨꯃꯥꯏꯅ ꯇꯧꯕꯗꯣ ꯇꯥꯔꯦ ꯃꯊꯟꯇ ꯉꯥꯡꯉꯤꯅꯦ ꯍꯥꯏꯕ ꯃꯊꯟꯇ ꯉꯥꯡꯕꯗ ꯃꯣꯏ ꯑꯗꯨꯃꯥꯏꯅ ꯌꯥꯝ ꯁꯦꯡꯅ ꯇꯥꯔꯒꯗꯤ ꯑꯗꯨꯝ ꯃꯤ ꯑꯉꯥꯡ ꯑꯅꯤ ꯑꯍꯨꯝ ꯄꯨꯜꯂꯒ ꯋꯥꯊꯤ ꯉꯥꯡꯅꯕ ꯍꯥꯏꯗꯤ ꯂꯩꯗꯅ ꯑꯗꯨꯝ ꯑ ꯆꯍꯤꯁꯨ ꯂꯣꯕꯥ ꯁꯕꯥ ꯂꯣꯏ ꯑꯣꯏꯔꯕꯅꯤꯅ ꯋꯥꯔꯤꯗꯨꯣ ꯂꯣꯏ ꯃꯥꯟꯅꯅꯤꯅ ꯊꯣꯛꯏꯗꯅ ꯑꯗꯨꯃꯥꯏꯅꯒ ꯉꯥꯡꯅꯔꯛꯑꯒꯗꯤ ꯀꯃꯥꯏꯅ ꯇꯧꯔꯝꯗꯣꯏꯖꯥꯠꯅꯣ ꯀꯥꯏꯅ ꯑꯩꯅ ꯍꯪꯉꯝꯕꯗꯗꯨ ꯅꯉꯣꯟꯗ ꯑꯗꯨꯅꯤ
ꯑꯗꯩ ꯂꯥꯡꯕ ꯃꯇꯝꯁꯤ ꯑꯗꯨꯀꯣ ꯍꯥꯏꯗꯤ ꯑꯌꯨꯛ ꯅꯨꯡꯊꯤ ꯅꯍꯥꯡꯉꯤꯗꯨꯅ ꯑꯃꯨꯛ ꯅꯨꯡꯊꯤ ꯋꯥꯏ ꯑꯣꯏꯕꯒꯅꯤꯅ ꯈꯔ ꯐꯔꯤꯅ ꯍꯥꯏꯗꯤ ꯃꯤ ꯑꯇꯣꯞꯄ ꯁꯨꯝ ꯂꯥꯡꯅꯕ ꯈꯣꯠꯄ ꯑꯣꯏꯕꯅꯤꯅ ꯑꯌꯨꯛꯀ ꯑꯍꯤꯡꯒꯗ ꯂꯥꯡꯉꯛꯄꯩꯁꯤꯗꯣꯏꯔꯦ ꯀꯌꯥꯝ ꯍꯧꯏꯤ ꯍꯦꯛꯇꯝ ꯅꯥꯀꯟ ꯃꯌꯥꯁꯤꯗ ꯅꯛ ꯉꯪꯉꯒ ꯑꯗꯨꯝ ꯌꯥꯝ ꯅꯛꯅ ꯇꯥꯕꯗꯣ ꯃꯥꯏꯅ ꯑꯣꯏꯌꯦꯕ
ꯑꯗꯨ ꯃꯣꯏꯒꯤꯗꯣ ꯅꯨꯄꯥꯒꯤꯅ ꯀꯌꯥꯃꯨꯛ ꯊꯝꯒꯦ
ꯑꯗꯨꯝ ꯆꯞ ꯃꯥꯟꯅꯩ ꯅꯨꯄꯥꯁꯨꯀꯣ ꯅꯨꯄꯥꯁꯨ ꯍꯣꯏ ꯀꯨꯟꯊ꯭ꯔꯥ ꯑꯗꯨꯃꯥꯏ ꯑꯣꯏꯔꯝꯒꯅꯤ ꯅꯨꯄꯥꯅ ꯑꯃꯨꯛ ꯑꯩꯈꯣꯏ ꯁꯤꯒꯤ ꯅꯣꯏꯒꯤ ꯄꯔꯦꯡ ꯐꯥꯎꯈꯤꯕ ꯌꯥꯕ ꯍꯥꯟꯅꯋꯥꯣꯏ ꯁ꯭ꯀꯨꯜ ꯑꯃ ꯂꯩꯔꯝꯕꯗꯣ ꯑꯩꯈꯣꯏꯒꯤ ꯑꯗꯨꯒꯤ ꯃꯅꯤꯡꯒꯤꯗ ꯑꯅꯧꯕ ꯕꯤꯜꯗꯤꯡ ꯁꯥꯕꯗꯨꯗ ꯊꯝꯃꯦꯕ ꯅꯨꯄꯥꯒꯤꯅ ꯅꯨꯄꯥꯒ ꯂꯩꯔꯗꯤ ꯍꯦꯟꯅ ꯂꯥꯡꯗꯣꯏ ꯄꯣꯠꯅꯤꯅ ꯑꯗꯨꯒ ꯅꯨꯄꯤꯒꯤꯅ ꯑꯃꯨꯛ ꯁꯤꯦ ꯊꯝꯃꯤꯅꯦꯕ ꯁꯤ ꯊꯝꯕꯗꯣ ꯑꯗꯨꯝ ꯑꯁꯣ ꯅꯥꯀꯟꯗ ꯁ꯭ꯀꯨꯜꯒꯤꯗ ꯍꯣꯡꯒꯅꯤꯅꯅ ꯍꯥꯏꯕꯅꯦꯕ ꯑ ꯍꯧꯖꯤꯛꯀꯥꯟ ꯍꯥꯏꯗꯤ ꯁꯥꯕ ꯈꯣꯠꯄ ꯇꯧꯕꯗꯣ ꯗꯥꯏꯔꯦꯛ ꯃꯣꯏꯒꯤ ꯆꯞ ꯆꯥꯕꯗꯨ ꯂꯩꯇ꯭ꯔꯤꯕꯒꯤꯀꯣ ꯑꯗꯨꯝ ꯀꯟꯅꯗꯤ ꯇꯧꯋ ꯍ ꯍꯣꯠꯅꯔꯤꯕꯅꯦꯕ ꯑꯆꯪꯄꯣꯊꯣꯛ ꯈꯔꯗꯤ ꯌꯥꯝ ꯐꯔꯅꯤ ꯂꯥꯡꯕꯗ ꯅꯠꯇ꯭ꯔꯗꯤ ꯑꯁ ꯀꯥꯏꯗꯕꯗ ꯑꯃꯃꯝ ꯑꯉꯥꯡꯒꯨꯝꯕ ꯆꯦꯟꯕ ꯈꯣꯠ ꯆꯥꯎꯏꯗ ꯑꯃꯨꯛ ꯌꯥꯝ ꯊꯤꯅ ꯁꯥꯎꯕ ꯌꯥꯎꯋꯦꯕ ꯍꯥꯏꯕꯗꯤ ꯃꯣꯏꯗꯤ ꯑꯉꯥꯡꯗꯣ ꯍꯥꯏꯕꯗꯤ ꯇꯨꯝꯕ ꯃꯇꯝꯗ ꯀꯥꯏꯕꯅꯤꯅ ꯑꯗꯨꯝ ꯅꯨꯡꯉꯥꯏ ꯇꯧꯕ ꯈꯣꯠꯄ ꯇꯧꯕꯅꯤꯅ ꯑꯍꯤꯡꯗ ꯑꯗꯨꯝ ꯍꯧꯂꯛꯇꯣꯏꯅꯦꯕ ꯑꯗꯨ ꯃꯣꯏ ꯍꯦꯛ ꯂꯥꯡꯉꯅꯤ ꯑꯗꯨꯅ ꯑꯃꯨꯛ ꯌꯥꯝ ꯁꯥꯎꯕꯗꯣ ꯍꯥꯏꯔꯤꯕꯁꯨ ꯌꯥꯗꯕ ꯑꯃ ꯇꯧ ꯑꯗꯨꯒꯤ ꯑꯗꯨꯃꯥꯏꯅ ꯋꯥꯅ ꯑꯗꯨꯝ ꯈꯥꯡ ꯇꯔꯦꯅꯦ
ꯍꯣ ꯑꯗꯨꯅꯤꯅꯦ ꯃꯣꯏꯅꯁꯨ ꯃꯁꯥꯅꯁꯨ ꯈꯔ ꯈꯔ ꯈꯪꯕꯤꯔꯗꯤꯦ ꯐ ꯑꯗꯨꯅꯦ ꯍꯥꯏꯕꯗꯤ ꯍꯣꯏ ꯇꯧꯗꯕ ꯏꯃꯨꯡ ꯃꯅꯨꯡꯁꯨ ꯑꯣꯏꯕꯗꯤ ꯑꯣꯏꯕꯒꯤ ꯋꯥꯗ ꯍꯥꯏ ꯅꯨꯡꯉꯥꯏꯇꯕ ꯋꯥꯅꯦ ꯑꯗꯨ ꯑꯣꯏꯔꯒꯁꯨ ꯂꯩꯗꯅ ꯕꯤꯖꯤꯅꯦꯁꯅꯦ ꯍꯥꯏꯔꯁꯨ ꯌꯥꯝ ꯃꯤ ꯌꯥꯝ ꯀꯨꯝꯕ ꯅꯣꯏ ꯑꯗꯨꯗꯥꯏꯗꯤ ꯀꯨꯡꯁꯨ ꯑꯗꯨꯝ ꯀꯨꯝꯈꯤꯗꯅꯀꯣ ꯌꯨꯝ ꯂꯩꯅꯩꯗꯣ ꯑꯗꯨꯝ ꯍꯥꯏꯗꯤ ꯌꯥꯝ ꯅꯛꯅꯔꯦ ꯍꯥꯏꯕ ꯇꯥꯔꯦ ꯋꯥꯜꯂꯕꯅ ꯈꯥꯕꯩ ꯇꯥꯏꯞꯇꯅꯦ ꯂꯩꯅꯩꯗꯣ ꯌꯨꯝ ꯇꯣꯡꯉꯥꯜꯂꯦ ꯍꯥꯏꯔꯁꯨ ꯑꯗꯨꯅ ꯑꯗꯨꯃꯥꯏꯅ ꯇꯧꯕꯅꯤꯅ ꯃꯣꯏꯅꯁꯨ ꯈꯤꯇꯪ ꯈꯪꯐꯝꯗꯤ ꯈꯟꯐꯝꯗꯤ ꯊꯣꯛꯄꯅꯦ ꯑꯗꯣ ꯈꯪꯗꯦ ꯀꯩ ꯍꯥꯏꯕꯕꯨꯗꯤ ꯀꯥꯏ ꯑ ꯍꯥꯏꯔꯨꯗꯨꯅ ꯀꯃꯥꯏꯅ ꯍꯥꯏꯔꯨꯗꯨꯅ ꯑꯗꯨꯝ ꯄꯨꯛ ꯐꯠꯇꯕ ꯇꯥꯗꯣꯏꯅꯦ ꯍꯥꯏꯕꯗꯤ ꯑ ꯑꯗꯨ ꯇꯧꯕꯦ ꯑꯗꯥ ꯇꯧꯕꯦ ꯍꯥꯏ ꯈꯣꯠꯂꯦꯅ ꯑꯗꯨꯝ ꯂꯩꯗꯅ ꯏꯃꯨꯡ ꯁꯣꯏꯕꯅꯤꯅ ꯑ ꯑꯗꯨꯃꯥꯏꯅ ꯍꯥꯏꯔꯨꯕꯗ ꯍꯥꯏꯔꯤꯗꯅꯁꯨ ꯎꯠꯅꯗꯣꯏꯅꯤꯅ ꯅꯨꯡꯁꯨ ꯅꯨꯡꯉꯥꯏꯔꯝꯃꯣꯏꯕ ꯑꯃꯨꯛ ꯑꯗꯩ ꯍꯥꯏꯐꯝꯁꯨ ꯈꯪꯗꯕꯗꯣ ꯍꯥꯏꯕꯗꯤ ꯌꯥꯝ ꯑꯩꯁꯤꯕꯨ ꯌꯥꯝ ꯌꯦꯠꯍꯜꯂꯕ꯭ꯔꯥ ꯑꯩꯅ ꯇꯧꯔꯤꯁꯤꯕꯨ ꯀꯥꯏꯅ ꯑꯗꯨꯃꯥꯏꯅ ꯈꯟꯈꯤꯅꯦꯅꯁꯨ ꯍꯥꯏꯕꯁꯨ ꯅꯨꯡꯉꯥꯏꯇꯕꯗꯣ ꯑꯗꯨꯅ ꯇꯧꯔꯤꯕ ꯃꯈꯩꯗꯨꯅ ꯈꯔ ꯈꯪꯕꯤꯔꯗꯤ ꯐꯗꯤ ꯐꯅꯤ ꯍꯣꯏ ꯑꯗꯨ ꯃꯣꯏ ꯑꯁꯣꯝꯗ ꯁꯥꯔꯝꯅꯤꯅ ꯍꯣꯡ ꯍꯣꯡꯗꯣꯛꯄꯁꯨ ꯌꯥꯏ ꯍꯥꯏꯔꯃꯅꯤꯅ ꯍꯣꯡꯗꯣꯛ ꯅ ꯇꯧꯖꯔꯅꯤ ꯑꯗꯨꯕꯨꯗꯤ ꯑꯗꯨ ꯍꯣꯡꯗꯣꯛꯈ꯭ꯔꯗꯤ ꯏꯆꯤꯛꯄꯨꯗꯤ ꯆꯤꯍꯧꯔꯅꯤ ꯈꯔ ꯐꯔꯅꯤ ꯑꯗꯨꯅ
ꯍꯣꯏ ꯑꯗꯨꯝ ꯃꯣꯏꯁꯨ ꯑꯗꯨ ꯈꯪꯗꯤ ꯈꯪꯉꯤꯉꯦꯕ ꯑꯗꯨꯝ ꯂꯥꯎꯔꯛꯇꯣꯢ ꯂꯥꯡꯒꯅꯨꯀꯣ ꯂꯥꯡꯒꯅꯨꯀꯣ ꯍꯧꯖꯤꯛ ꯑꯌꯨꯛ ꯅꯨꯡꯊꯤꯟ ꯅꯠꯇꯦꯀꯣ ꯑꯍꯤꯡꯅꯤꯀꯣ ꯃꯤ ꯇꯨꯝꯅ ꯆꯤꯅꯕ ꯃꯇꯝꯅꯤ ꯍꯥꯏꯔ ꯑꯗꯨꯝ ꯃꯣꯏꯁꯨ ꯁꯦꯟꯅꯅꯕ ꯑꯗꯨꯝ ꯂꯩꯌꯦꯕꯀꯣ ꯃꯤ ꯊꯝꯕꯗꯣ ꯃꯤ ꯑꯅꯤ ꯑꯍꯨꯝ ꯊꯝꯃꯤꯅꯦ ꯑꯗꯨ ꯑꯣꯏꯇꯥꯔꯁꯨ ꯂꯥꯡꯉꯁꯨ ꯑꯗꯤ ꯉꯥꯛꯇꯪ ꯉꯥꯡꯉꯒ ꯉꯥꯛꯇꯪ ꯇꯨꯃꯤꯟ ꯂꯩꯒꯅꯤ ꯑꯗꯨꯒ ꯃꯤꯅꯤꯠ ꯃꯉꯥ ꯇꯔꯥ ꯂꯩꯔꯒ ꯑꯗꯨꯝ ꯂꯥꯡꯉꯛꯄꯤꯗꯣ ꯑꯗꯨ ꯃꯣꯏꯗ ꯑꯗꯨꯝ ꯁꯦꯟꯅꯔ ꯂꯩꯕꯗꯤ ꯉꯝꯗꯦꯗꯅꯀꯣ ꯑꯗꯨꯗꯨꯒꯤꯅꯤꯗ
ꯃꯥꯅꯦ ꯃꯥꯅꯦ ꯐꯔꯦ ꯑꯗꯨꯗꯤ ꯉꯁꯤꯒꯤꯗꯤ ꯂꯣꯏꯁꯤꯟꯅꯕ ꯇꯧꯔꯁꯤꯀꯣ
ꯍꯣꯏ ꯍꯣꯏ ꯐꯔꯦ ꯐꯔꯦ